ꯑ
ꯍ ꯍꯜꯂꯣ ꯁꯥꯝꯕ꯭ꯔꯣ
ꯇꯌꯦ
ꯑꯣ ꯇꯥꯔꯕꯣ ꯀꯩꯗꯧꯔꯤꯒꯦ ꯁꯤ ꯆꯥꯔꯖ ꯀꯥꯗ꯭ꯔꯦ
ꯇꯥꯗ꯭ꯔꯦ
ꯁꯦꯁ ꯅꯨꯡꯉꯥꯏꯀꯣ
ꯆꯠꯀꯦ ꯇꯧꯅꯦ ꯑꯁ ꯐꯛ ꯇꯥꯋꯦ ꯆꯠꯇ꯭ꯔꯦ
ꯀꯩꯒꯤ ꯑꯗꯨꯝ ꯆꯠꯄ ꯑꯅꯣ ꯀꯩꯒꯤ ꯐ ꯐꯔꯛꯇꯥꯕꯅꯣ
ꯑꯁꯣꯝꯗ ꯊꯕꯛ ꯑꯃ ꯆꯠꯀꯦ ꯇꯧꯕꯅꯦꯕ ꯑꯗꯣ ꯀꯦꯟꯁꯦꯜ ꯇꯧꯔꯛꯑꯕ ꯈꯨꯗꯛꯇ
ꯊꯕꯛꯁꯨ ꯆꯠꯇ꯭ꯔꯕ ꯆꯥꯔꯁꯨ ꯆꯠꯇ꯭ꯔꯕ
ꯍꯣꯏ ꯑꯅꯤꯃꯛ ꯇꯣꯛ ꯇꯣꯛꯈꯔꯦ
ꯉꯁꯤꯒꯤ ꯅꯨꯃꯤꯠꯁꯤ ꯌꯥꯝ ꯃꯥꯡ ꯌꯥꯝ ꯃꯥꯡꯉꯤꯍꯦ ꯍꯥꯍꯥ
ꯌꯥꯝ ꯃꯥꯥꯡꯉꯦ ꯍ ꯍꯍꯍ
ꯁꯥꯁꯨ ꯁꯇ꯭ꯔ ꯊꯕ ꯁꯇ꯭ꯔ ꯑꯁ ꯕꯦꯔꯥꯅꯤꯍꯦ
ꯅꯪ ꯑꯃꯨꯛ ꯏꯟꯚꯥꯏꯠ ꯇꯧꯔꯗꯤ ꯐꯒꯗꯕ
ꯁꯥꯔ ꯆꯠꯀꯦ ꯇꯧꯕꯅꯦ ꯑꯗꯣ ꯑꯩꯁꯨ ꯆꯠꯇ꯭ꯔꯦꯕ ꯊꯦꯡꯉꯦꯕ ꯑꯗꯨꯗꯤ ꯑꯩꯈꯣꯏ ꯃꯤ ꯁꯤꯟꯅꯕꯗꯨꯗꯤ ꯄꯨꯡ ꯇꯔꯥ ꯂꯣꯏꯕꯗꯀꯣ ꯉꯁꯤꯁꯦ ꯆ
ꯍꯥꯏꯔꯝꯗꯥꯏꯅꯦ
ꯁꯠꯀꯦꯗꯤ ꯇꯧꯅꯦ ꯆꯠꯇꯦ ꯐꯛꯇꯌꯦ ꯑꯩꯁꯨ ꯊꯦꯡꯅ ꯂꯣꯏꯕ ꯊꯕꯛꯗ ꯁꯨꯝ ꯁꯨꯝ ꯍꯤꯄꯝꯃꯤꯔꯣ
ꯇꯧꯐꯝ ꯈꯪꯗꯦꯗ
ꯅꯨꯡꯁꯥ ꯌꯥꯝ ꯁꯔꯤꯅꯦ ꯅꯨꯡꯁꯥ ꯌꯥꯝ ꯁꯥ ꯌꯥꯝ ꯁꯥꯕꯅꯤ ꯅ ꯐꯠꯇꯕ ꯍꯧꯖꯤꯛ ꯅꯨꯡꯁꯥ ꯌꯥꯝ ꯁꯥꯕꯅꯤꯗ ꯑꯗꯨ ꯑꯣꯝ ꯆꯥꯛꯅꯩꯌꯦꯅꯤ
ꯍꯣꯏ ꯑꯁ ꯂꯩꯕ ꯉꯝꯗꯦ ꯀꯥꯗ ꯀꯥꯒꯤ ꯃꯅꯤꯗꯨ
ꯑꯁ ꯀꯥꯗ ꯑꯣ ꯑꯣꯝ ꯍ ꯂꯩ ꯉꯧꯊꯣꯛꯑꯏ ꯍꯥꯏꯌꯦ ꯁꯤ ꯌꯥꯝ ꯉꯥꯎꯊꯣꯑꯝꯗꯧ ꯃꯥꯂꯦꯀꯣ
ꯀꯥꯏꯗꯩꯅꯣꯗ ꯁꯨꯝ ꯁꯨꯝ ꯃꯨꯁꯟꯕ꯭ꯔꯥ ꯀꯩꯅꯣꯝ ꯇꯧꯔꯦꯗ
ꯁꯨ ꯑꯗꯨꯝ ꯐꯖꯊꯣꯛꯈ꯭ꯔꯦ
ꯋꯥꯊꯤ ꯑꯍꯍ
ꯑꯁꯦ ꯍꯍꯍꯍ ꯑꯁꯦꯡꯕꯅꯦ ꯁꯛꯁꯦ ꯑꯗꯨꯝ ꯐꯖꯊꯣꯛꯈ꯭ꯔꯦ
ꯅꯣ ꯍꯥꯏꯁꯦ
ꯈꯪꯗꯦ ꯅꯪ ꯀꯦꯕ ꯈꯣꯠꯄ ꯈꯔ ꯀ ꯈꯪꯗꯦꯅꯦ
ꯍꯥꯟꯅꯗꯒꯤ ꯍꯦꯟꯅ ꯍꯥꯟꯅꯗꯒꯤ ꯍ ꯍꯦꯟꯅ ꯌꯥꯝ ꯐꯖꯈ꯭ꯔꯦꯕ ꯍꯥꯟꯅꯒ ꯃꯥꯟꯅꯗ꯭ꯔꯦꯕ
ꯑꯗꯨꯕꯨꯗꯤ ꯑ ꯁꯨꯝ ꯀꯨꯏꯔꯛ ꯄꯥꯏ ꯑꯣꯏꯔ ꯃꯅꯦ
ꯂꯤꯔ ꯂꯤꯔ ꯐꯖꯕꯁꯦ ꯑꯩ ꯈꯛꯇꯅꯤ ꯍꯥꯏꯗ꯭ꯔꯕꯥꯠ ꯑꯗꯨꯃꯥꯏꯅ ꯇꯧꯕ ꯃꯥꯜꯂꯤꯗ ꯑ ꯏꯅꯥꯎ ꯅꯨꯄꯤ ꯅꯕꯥꯅꯤꯒꯗ꯭ꯔꯣ ꯂꯩꯖ
ꯉꯁꯤꯗꯤ ꯁꯨꯝ ꯑꯗꯨꯝ ꯂꯩ ꯂꯩꯇꯥꯔꯦ ꯊꯕꯛ ꯑꯇꯣꯞꯄ
ꯊꯕꯛ ꯑꯇꯣꯞꯄ ꯇꯧꯔꯣꯏ ꯇꯨꯝꯕꯒ ꯆꯥꯕꯒ
ꯅꯣꯏ ꯄꯨꯟꯁꯤꯁꯤꯗꯤ ꯅꯨꯡꯉꯥꯏꯀꯣ ꯌꯥꯝ ꯀꯜꯂꯛꯆꯩꯀꯣ ꯍꯌꯦꯡꯗꯤ ꯍꯌꯦꯡꯁꯨ ꯑꯗꯨꯝ ꯂꯩꯗꯣꯏꯕ ꯅꯪ ꯍꯥꯟꯅ ꯍꯌꯦꯡ ꯂꯥꯛꯄꯗꯣ ꯂꯥꯛꯇ꯭ꯔꯕꯣ
ꯂꯥꯛꯇꯩꯗꯥꯛ ꯀꯗꯥꯏꯒꯦ ꯊꯕꯛ ꯑꯁ ꯑꯗꯨꯝ ꯆꯠꯀꯦ ꯇꯧꯕꯅꯦ ꯑꯣ ꯐꯪꯗ꯭ꯔꯦ
ꯐꯪꯗꯦ ꯍꯥꯏꯔꯛꯇꯗꯤ ꯑꯗꯨꯝ ꯇꯣꯏꯔꯕ
ꯀꯔꯦꯛꯇꯔꯅꯤ ꯃꯥ ꯈꯥꯏꯅ ꯑꯗꯤ ꯆꯄꯄꯤ ꯑꯕ
ꯐꯔꯦ ꯀꯥꯏꯅ ꯃꯔꯛ ꯃꯔꯛꯇ ꯐ꯭ꯔꯤꯗ ꯂꯩꯕ ꯃꯔꯛ ꯃꯔꯛꯇ ꯊꯕꯛ ꯆꯠꯄ ꯄꯠꯇ꯭ꯔꯣ
ꯣ ꯑꯁ ꯄꯩꯁꯥꯅꯤꯅꯦ
ꯅꯣꯏ ꯅꯣꯏꯕ ꯅꯣꯏ ꯃꯥ ꯄꯩꯁꯥ ꯌꯥꯝ ꯂꯩ ꯑꯗꯨꯗꯤ ꯅꯪ ꯊꯕꯛ ꯆꯠꯇꯁꯨ ꯌꯥꯔꯦ ꯀꯩꯅꯣ
ꯊꯕꯛ ꯑꯩ ꯆꯠꯇ꯭ꯔꯗꯤ ꯑꯩꯒꯤ ꯀꯅꯥꯅꯣ ꯄꯤꯕꯤꯗꯣꯏꯅꯣꯕ
ꯅ ꯋꯥ ꯋꯥꯂꯩꯤꯗꯤ
ꯑꯩꯈꯣꯏ ꯃꯃꯥ ꯕꯕꯥꯗꯨꯅ ꯏꯃꯨꯡꯒꯤ
ꯏꯃꯨꯡꯒꯤ ꯑꯣꯏꯔꯁꯨ ꯄꯩꯁꯥ ꯑꯗꯨꯝ ꯄꯥꯏꯗ ꯅꯣꯏꯗꯤ ꯄꯩꯁꯥ ꯑꯗꯨꯝ ꯄꯥꯏ ꯁꯒꯤꯗ ꯀꯩ ꯃꯊꯦꯜ ꯆꯥꯒꯦ ꯉꯁꯥꯏ ꯑꯌꯨꯛ
ꯑꯗ ꯌꯦꯟꯒ ꯁꯤꯡꯖꯨ
ꯌꯦꯟ ꯊꯣꯡꯉꯤꯄꯥ
ꯌꯦꯟ ꯌꯦꯟꯖꯥꯡ ꯌꯦꯟ ꯑꯦꯟꯖꯥꯡꯗꯣ ꯉꯔꯥꯡ ꯉꯔꯥꯡꯒꯤ
ꯑ ꯑꯗꯨꯒ ꯁꯤꯡꯖꯨꯃꯨꯛ ꯇꯧꯕ ꯀꯩ ꯁꯤꯡꯖꯨ ꯇꯧꯒꯦ
ꯈꯪꯗꯦꯗ ꯀꯩ ꯀꯩꯅꯣ ꯃꯌꯥꯝ ꯍꯥꯞꯄꯦ
ꯎꯝ
ꯃꯤꯡ ꯈꯪꯗꯕꯁꯨ ꯌꯥꯎꯋꯦ
ꯑꯍꯥꯎꯕꯁꯨ ꯌꯥꯝ ꯆꯥꯕ ꯃꯥꯜꯜꯂꯤꯦꯅꯦ ꯂꯩꯁꯦ ꯌꯥꯝ ꯅꯨꯡꯉꯥꯏꯗ
ꯀ ꯅꯣꯏꯔ ꯣꯝ ꯑꯣꯂ ꯄꯈꯥꯏꯗꯔ
ꯆꯦꯛꯁꯤꯜꯂꯒꯣ ꯂꯣꯡ ꯂꯣꯡ ꯇꯥꯗꯅꯤ ꯅꯁꯥꯗꯨꯣ ꯂꯣꯡ ꯂꯣꯡꯉꯅꯦꯕ ꯃꯃꯥꯡꯗ ꯎꯕꯁꯨ ꯈꯔ ꯅꯣꯏ ꯈꯔ ꯅꯣꯏꯔꯦ ꯍꯣꯏ ꯑꯗꯨꯕꯨꯁꯨ ꯌꯥꯝ ꯅꯣꯏꯕ ꯑꯗꯨꯗꯤ ꯑꯣꯏꯗꯦꯗ ꯑꯗꯨꯝ ꯌꯦꯡꯕꯗ ꯑꯗꯨꯝ ꯐꯖꯕ ꯍꯥꯏꯗꯣ ꯑꯗꯨꯅꯤꯗ
ꯑꯩꯒꯤ ꯁꯨꯕꯥꯟꯗꯤ ꯑꯗꯨꯝ ꯐꯖꯕꯅꯦ
ꯍꯣꯏ ꯌꯥꯝ ꯐꯖꯩꯌꯦ ꯅꯍꯅꯥꯃꯨꯛ ꯑꯍꯥꯟꯕ ꯌꯦꯡꯕ ꯑꯍꯥꯟꯍ ꯑꯍꯥꯟꯕ ꯎ ꯁꯥ ꯀꯦꯇꯥ ꯍꯦ ꯍ ꯁ ꯃꯁꯥꯏꯒꯤ ꯁꯥꯒꯤ ꯌꯥꯝ ꯐꯖꯆꯕ ꯋꯥꯅꯤꯗ
ꯀꯨꯏꯔ ꯀꯨꯏꯔ ꯐꯖ ꯊꯣꯛꯣꯛꯄ ꯍꯥꯏꯕꯗꯨꯅꯤ
ꯍꯣꯏ ꯆꯥꯛꯀꯦ ꯇ ꯋꯥꯔꯤꯗ ꯎ ꯑꯗꯨꯗꯨꯗꯥ
ꯀꯗꯥꯏꯗꯤ ꯂꯩꯕ ꯅꯪꯗꯤꯌꯦ
ꯑꯩꯈꯣꯏ ꯂꯩꯐꯝꯗ ꯂꯩꯌꯦ ꯎ ꯎꯗꯕ ꯀꯣꯏꯔꯤ ꯂꯩ ꯏꯅꯣꯁꯦ ꯆꯠꯇꯨꯇꯗ ꯉꯪꯁꯥꯏ ꯍꯜꯂꯛꯑꯒ ꯇꯨꯝꯕ ꯇꯨꯝꯕ ꯇꯨꯝꯕ ꯍꯧꯖꯤꯛꯇꯤ ꯍꯧꯒꯠꯇ ꯉꯥꯏꯔꯤꯗ
ꯑꯁ ꯑꯗꯨꯗꯤ ꯅꯪ ꯑꯗꯨꯝ ꯇꯨꯝꯃꯜꯂꯒꯦ
ꯇꯨꯝꯕ ꯍꯥꯏꯗꯤ ꯑꯍꯤꯡꯗꯤ ꯀꯌꯥ ꯇꯨꯝꯗꯕꯅꯤꯅ ꯑ
ꯍꯣꯏ ꯍꯣꯏ ꯅꯨꯡꯗꯥꯡ ꯊꯕꯛꯇ ꯊꯕꯛ ꯆꯠꯄꯅꯤꯅꯀꯣ
ꯍꯣꯏ
ꯑꯁ
ꯋꯥꯏ ꯋꯥꯏ
ꯇꯨꯝꯗꯕꯁꯦ ꯈꯨꯋꯥ ꯑꯃꯅꯦꯀꯣ
ꯎꯝ ꯌꯥꯝ ꯋꯥꯕꯅꯦ ꯃꯁꯨ ꯈꯪꯕ꯭ꯔꯥ
ꯆꯥꯛꯁꯨ ꯊꯦꯡꯅ ꯆꯥꯃꯦꯀꯣ ꯇꯣ ꯇꯨꯝꯕ ꯉꯝꯗꯦꯕ
ꯍꯣꯏ ꯑꯩꯈꯣꯏ ꯏꯣꯏꯁꯦ ꯇꯨꯝꯗꯕꯁꯦ ꯌꯥꯝ ꯋꯥꯕꯅꯦ
ꯑꯗꯨꯅꯦ ꯑꯁ ꯑꯩꯁꯨ ꯋꯥꯑꯦ ꯇꯨꯝꯗꯕꯒꯤ
ꯎꯝ ꯆꯥꯛ ꯆꯥꯛ ꯆꯥꯗꯕ ꯍꯦꯟꯅ ꯇꯨꯝꯗꯕꯅ ꯍꯦꯟꯅ ꯋꯥꯏ ꯍꯥꯏꯗꯅ ꯍꯟꯖꯉꯤ ꯑꯗꯅꯤꯗ
ꯎꯝ ꯑꯗꯨ ꯑꯗꯨꯅꯦ
ꯅꯪꯁꯨ ꯈꯪꯉꯕ ꯑꯣꯏꯔꯦ ꯇꯨꯡ ꯍꯥꯏ
ꯅꯥꯔꯤꯗꯨꯅ ꯑꯁ ꯋꯥ ꯑꯗꯨꯝ ꯉꯥꯡꯉꯦ
ꯎꯝ ꯅꯣꯏꯁꯨ ꯁꯦꯕꯥ ꯆꯠꯄꯗꯨ ꯑꯅꯥꯕꯗꯨ ꯈꯔ ꯒ꯭ꯌꯥꯟ ꯇꯥꯕ ꯈꯔ ꯐꯔꯒꯗꯤ ꯅꯨꯡꯉꯥꯏꯔꯝꯅꯤ ꯈꯔ ꯅꯠꯇ꯭ꯔꯣ
ꯎꯝ ꯑꯗꯣ ꯑꯁ ꯑꯗꯨ ꯅꯨꯄꯤꯗꯤ ꯁꯦꯕꯥꯗꯣ ꯐꯖꯅ ꯇꯧꯕꯤꯔꯁꯨ ꯀꯩ ꯍꯥꯏꯅꯤ ꯑꯗꯨꯝ ꯃꯥꯏ ꯅꯨꯄꯥꯗ ꯑꯗꯨꯝ ꯉꯥꯡꯉꯦ ꯑꯗꯨ ꯇꯧꯕꯤꯌꯨ ꯑꯗꯨ ꯑꯩꯈꯣꯏꯅ ꯁꯦꯕꯥ ꯇꯧꯕꯤ ꯁꯦ ꯑꯩ ꯌꯦꯡꯗ꯭ꯔꯦ ꯃꯒꯤ ꯅꯨꯄꯥꯗꯨ ꯇꯥ ꯍꯥꯏꯔꯂꯦ
ꯑꯣ ꯅꯣꯏꯅ ꯁꯦꯕꯥ ꯇꯧ ꯊꯕꯛꯒꯤꯔꯣꯝꯗ ꯈꯟꯗꯣꯏꯅꯦꯗꯤ ꯅꯠꯇ꯭ꯔꯣ
ꯎꯝ ꯎꯝ
ꯎꯝ ꯍꯣꯏ ꯑꯕꯖꯤ ꯈꯔ ꯑꯄꯦꯠꯄꯁꯨ ꯑꯗꯨꯝ ꯌꯥꯎꯕꯅꯤꯗ ꯋꯥ ꯑꯄꯦꯠꯄꯦꯠ ꯉꯥꯡꯕꯗꯣ
ꯍꯣꯏ ꯉꯥꯡꯉꯦ ꯑꯗꯣꯧ ꯀꯥꯏꯅꯤ ꯇꯧꯕꯤꯔꯁꯨ ꯇꯧꯕꯤꯗꯕꯒꯤ ꯑꯗꯨꯃꯥꯏꯅ ꯑꯗꯨꯝ ꯉꯥꯡꯉꯦꯕ
ꯑꯗꯨꯒꯤ ꯇꯥꯏꯞꯇꯥꯡ ꯉꯥꯡꯕꯗꯣ ꯃꯤꯅ ꯁꯦꯕꯥ ꯇꯧꯕꯗꯣ
ꯁꯥꯎꯅꯤꯡ ꯁꯥꯎꯅꯤꯡꯡ ꯐ꯭ꯔꯖꯅ
ꯍꯥꯏꯗꯤ ꯃꯤꯅ ꯁꯦꯕꯥ ꯇꯧꯕꯗ ꯄꯦꯟꯗꯕ ꯍꯥꯏꯇꯥꯔꯦ ꯄꯦꯟꯊꯣꯛꯄ ꯈꯔ ꯍꯩꯇꯦ ꯁꯕꯥꯏ ꯇꯥꯔꯤꯛ
ꯍꯣꯏ ꯑꯗ ꯃꯥꯅ ꯃꯥꯅ ꯑꯁꯤ ꯇꯧꯕꯤꯌꯣ ꯍꯥꯏꯕꯗꯣ ꯈꯤꯇꯪ ꯊꯦꯡꯅꯒ ꯇꯧꯕꯤꯔꯗꯤꯕ ꯑꯁꯧ ꯏꯁꯧ ꯂꯥꯡꯉꯦ
ꯎꯝ ꯁꯦꯕꯥ ꯐꯖꯅ ꯇꯧꯕꯤꯔꯁꯨ ꯌꯥꯝ ꯄꯦꯟꯊꯣꯛꯄ ꯍꯩꯇꯕꯅꯦ ꯌꯥꯝ ꯇꯟꯕꯅꯦ ꯑꯗꯨ ꯎꯝ ꯍ ꯁꯥꯏꯌꯦ ꯁꯥꯏ ꯁꯥꯏꯌꯦ ꯀꯣꯏꯊꯣꯔꯛꯑꯣꯗꯅ ꯑꯩꯈꯣꯏꯗ
ꯀꯣꯏ ꯍꯣꯏ
ꯋꯥꯋꯀꯤꯡ ꯋꯥꯋꯀꯤꯡ ꯆꯠꯇ꯭ꯔꯕꯣ
ꯆꯠꯇꯦꯗ ꯀꯗꯥꯏꯗꯒꯤ
ꯋꯀꯤꯡ ꯈꯔ ꯆꯠꯂꯨ ꯅꯨꯡꯗꯥꯡ ꯑꯣꯏꯏꯔꯝꯗ ꯍꯣꯏ ꯏꯅꯥꯎ ꯅꯨꯨꯄꯥ ꯍꯣꯏꯗꯤ ꯀꯩꯅꯣꯗ ꯆꯠꯄꯅꯦ ꯑꯣꯔꯦꯟꯇꯦꯜ ꯀꯣꯂꯦꯖꯀꯤ ꯀꯩꯅꯣꯗꯣ ꯭ꯔꯥꯎꯟꯗ ꯋꯥꯀꯤꯡ ꯆꯠꯂ ꯁꯅꯦ
ꯎ ꯑꯩꯗꯣ ꯁꯥꯟꯅꯕꯗꯣ ꯁꯥꯟꯅꯕꯗꯣ ꯁꯥꯟꯅꯅꯤꯡꯉꯥꯏ ꯑꯗꯨ ꯑꯣꯏꯔꯁꯨ ꯂꯝꯄꯥꯛ ꯂꯩꯇꯦꯕ ꯑꯁꯤꯗꯗꯤ
ꯑꯗꯨ ꯀꯩꯅꯣ ꯈꯣꯡꯅ ꯋꯥꯛꯀꯤꯡ ꯆꯠꯂꯣ ꯌꯥꯝ ꯂꯥꯞꯄ ꯅꯠꯇꯦ ꯁꯤ ꯀꯩꯅꯣꯁꯤ
ꯈꯣꯡꯅ ꯀꯗꯥꯏꯐꯥꯎ ꯆꯠꯇꯣꯏꯅꯣ
ꯑꯣꯔꯦꯟ ꯇꯦ ꯀꯂꯦꯖ ꯄꯥꯎ
ꯑꯁ ꯑꯗꯨꯗꯤ ꯅꯨꯡꯁꯥꯁꯤꯗ ꯑꯩꯗꯤ ꯂꯝꯄꯥꯛ ꯑꯣꯏꯅ ꯁꯥꯟꯅꯅꯤꯡꯉꯦ ꯍꯥꯏꯕ
ꯑꯗꯨꯅꯦ ꯂꯝꯄꯥꯛꯗꯨ ꯆꯠꯂꯒ ꯁꯥꯟꯅꯔꯣ ꯀꯩꯅꯣ
ꯏꯅꯥꯎꯨꯄꯥ ꯍꯣꯏ ꯑꯗꯒꯤ ꯃꯤ ꯃꯌꯥꯝꯗ ꯄꯨꯟꯕꯅꯦ ꯑꯗꯨꯒꯤ ꯀꯩꯅꯣꯗ ꯂꯝꯄꯥꯛꯇꯣ ꯅꯪ ꯁꯤꯗꯩ ꯂꯥꯛꯄ ꯌꯥꯔꯦ ꯇꯦꯔꯥ ꯂꯣꯝꯗꯒꯤꯅꯦ ꯐꯥꯎꯗꯣꯔꯛꯑꯒ ꯑꯗꯨꯝ ꯍꯥꯏꯊꯔꯦ ꯍꯥꯏꯒ ꯀꯦꯠ ꯑꯆꯧꯕꯗꯨꯃ ꯍꯥꯡꯕꯅꯦ
ꯑꯁ ꯏꯊꯟ ꯏꯊꯟꯗ ꯆꯠꯄꯗꯣ ꯅꯨꯡꯉꯥꯏꯇꯦ
ꯅꯅ ꯅꯨꯄꯤꯒꯦꯠ ꯆꯜꯂꯣ
ꯃꯥꯃꯨ ꯌꯨꯝ ꯆꯀ꯭ꯔꯅꯤ
ꯑꯣ ꯉꯁꯤꯔꯣ
ꯍꯣꯏ ꯑꯩ ꯏꯄꯥꯒ ꯏꯅꯥꯎꯨꯄꯤꯒꯗꯣ ꯉꯁꯤꯗꯣ ꯂꯥꯏ ꯑꯕ
ꯗ ꯃ ꯍꯜꯂꯒꯗꯣꯏꯕ
ꯑ ꯈꯪꯗꯦꯅ ꯀꯩ ꯅꯨꯃꯤꯠꯇ ꯑꯃꯨꯛ ꯂꯥꯛꯇꯣꯏꯅꯣ
ꯏꯁꯗꯤ ꯏꯊꯟꯗ ꯂꯩꯕ ꯅꯨꯡꯉꯥꯏꯗꯧ ꯃꯥꯟꯗ꯭ꯔꯦꯍꯦ
ꯑꯗꯨꯝ ꯅꯨꯡꯉꯥꯏꯗ꯭ꯔꯁꯨ ꯑꯗꯨꯝ ꯂꯩꯔꯦꯗ
ꯎꯝ ꯐꯔꯦꯗ ꯐ꯭ꯔꯤꯗ ꯑꯗꯨꯝ ꯂꯩ ꯇꯨꯝꯕ ꯆꯥꯕ ꯇꯨꯝꯕ ꯆꯥꯕ ꯇꯧꯕꯔ ꯂꯩꯗꯤ ꯐꯔꯦ ꯅꯪ ꯀꯌꯥꯝ ꯀꯨꯏꯔꯒꯦ ꯊꯕꯛ ꯀꯩꯅꯣ ꯇꯧꯗꯕ ꯇꯧꯗꯕ ꯍꯥꯏꯗꯤ ꯊꯕꯛ ꯆꯠꯇꯕ ꯍꯥꯏꯇꯥꯔꯦ ꯅꯨꯃꯤ ꯃꯔꯤꯅꯤ ꯁꯦ
ꯑꯥ
ꯎꯝ ꯍ ꯈ ꯉ ꯈ ꯄꯣꯊꯥꯔꯒꯅꯦ ꯑꯃꯨꯛꯁꯨ ꯇꯠꯄ ꯑꯃꯨꯛꯁꯨ ꯄꯣꯊꯥꯕ
ꯑꯗꯨ ꯔ ꯁꯤ ꯕꯔꯥꯗ ꯂꯩꯕꯗꯣ ꯍꯥꯏꯗꯤ ꯀꯔꯤ ꯍꯥꯏꯅꯤ ꯃꯤ ꯃꯌꯥꯝ ꯋꯥꯔꯤ ꯁꯥꯟꯅꯔ ꯈꯣꯠꯂ ꯇꯧꯕ ꯅꯠꯇꯕꯅꯤꯅꯀꯣ ꯑꯗꯨꯝ ꯌꯥꯝꯅ ꯀꯩ ꯍꯥꯏꯅꯤ ꯇꯧꯐꯝ ꯇꯧꯐꯝ ꯈꯪꯗꯕꯗꯣ ꯑꯗꯨꯝ ꯇꯨꯝꯃꯒ ꯇꯨꯝꯃꯒ ꯂꯩ ꯅ ꯑꯗꯨꯝ ꯂꯩꯕꯒꯤ ꯋꯥꯏꯑꯦ ꯑꯃꯨꯛꯃꯣꯛꯁꯨ
ꯑꯗꯨꯗꯤ ꯐꯣꯟ ꯅꯣꯡꯃꯗꯁꯨ ꯐꯣꯟ ꯇꯧꯕꯤꯔꯛꯇꯦꯗꯤ ꯅꯣꯏ ꯁꯥꯗꯒꯗꯧ ꯍꯥꯏꯦꯕ ꯋꯥꯔꯤ ꯁꯥꯔ ꯂꯩ ꯃꯥꯅꯦ
ꯁ ꯁꯗꯣꯏ ꯁꯥꯏꯅ ꯎꯔꯣꯏ ꯁꯥ ꯑꯩꯅ ꯇꯧꯔꯛꯄ ꯈꯨꯗꯤꯡ ꯅꯪ ꯑꯗꯨꯝ ꯀꯩꯅꯣ ꯇꯧꯔꯗꯦ ꯍꯥꯏꯦꯒ
ꯏ ꯁꯨꯇꯧ ꯇꯧꯔꯛꯇ꯭ꯔꯒ ꯃꯆꯤꯟꯗꯤ ꯀꯠꯊꯔꯗꯤ ꯏꯁ ꯀꯔꯝ ꯀꯥꯟꯒꯦ ꯀꯣꯏꯔꯦꯕꯅꯤ ꯐꯣꯟꯧ ꯐꯣꯟ ꯇꯧꯗꯅ ꯅꯪꯁꯨ ꯇꯧꯔꯛꯇꯦ ꯅꯣꯡ ꯐꯥꯏꯗꯧꯗꯤ ꯇꯧꯔ ꯇꯧꯔꯛꯀꯦꯗꯤ ꯍꯥꯏꯅꯤ
ꯑ
ꯇꯧꯒꯗꯕꯗꯣ ꯈꯪꯗ꯭ꯔꯦ ꯑꯩ ꯈꯪꯗ꯭ꯔꯦ ꯍꯥꯏꯕꯗꯤ ꯃꯤꯕꯨ ꯑꯃꯨꯛꯀꯥꯏ ꯌꯦꯠꯄꯤꯒꯗ꯭ꯔꯅ
ꯌꯥꯝ ꯒ꯭ꯌꯥꯟ ꯇꯥ ꯒ꯭ꯌꯥꯟ ꯇꯥꯕꯒ ꯁꯥꯔꯗꯅ
ꯇꯥꯔꯒꯕꯨꯗꯤ
ꯌꯥꯔꯦ ꯌꯥꯔꯦ ꯅꯣꯏ ꯁꯥꯏꯔꯒꯗ ꯋꯥꯔꯤ ꯇꯧꯕꯗ ꯁꯪꯈ꯭ꯔꯒ
ꯁꯥꯟꯅꯗꯤꯅ ꯀꯃꯥꯏꯗꯒꯤ ꯊꯕꯛ ꯌꯥꯝ ꯆꯤꯂꯦ
ꯑꯩꯈꯣꯏꯅ ꯈꯔ ꯑꯗꯨꯃꯥꯏꯅ ꯅꯤꯡꯁꯤꯡ ꯅꯤꯡꯁꯤꯡꯉ ꯐꯣꯟꯗꯨ ꯈ ꯐꯥꯎꯔꯛꯇ꯭ꯔꯗꯤ ꯅꯣꯏꯗꯤ ꯑꯩꯈꯣꯏ ꯂꯣꯏ ꯀꯥꯎꯈꯤꯅꯤꯅ ꯈꯪꯉꯤꯅꯤ
ꯀꯥꯎꯗ ꯀꯥꯎꯗꯦꯅꯥ